ꯇꯥꯏꯀꯣ ꯑ ꯑꯣ ꯑꯣ ꯑꯗꯨꯃꯥꯏꯅ ꯑꯗꯨꯒꯤ ꯅꯪꯒꯤ ꯃꯇꯝꯗꯗꯤ ꯐꯖꯅꯀꯣ
ꯎꯝ
ꯐꯖꯅ ꯁꯥꯔꯒ ꯇꯧ ꯐꯖꯅ ꯑꯦꯔꯦꯟꯖꯃꯦꯟ ꯇꯧꯔꯒ
ꯅꯪ ꯅꯪ ꯅꯪꯅ ꯈꯟꯕꯗꯗꯤ ꯄꯤꯒꯨꯝꯕꯁꯦ ꯀ꯭ꯋꯥꯂꯤꯇꯤꯒꯨꯝꯕ ꯁꯁꯦ ꯅꯪꯗꯤ ꯀꯝꯕ ꯄꯥꯝꯒꯦ ꯅꯨꯄꯤꯒꯨꯝꯕꯗꯣ ꯑꯗꯨꯒ ꯅꯦꯛꯁ ꯃꯊꯪꯗ ꯑꯥ ꯑ ꯑꯣꯀꯦ ꯐꯥꯔꯁ ꯅꯨꯄꯤꯒꯤ ꯍꯥꯏꯔꯣ ꯅꯨꯄꯤꯒꯤ ꯀ꯭ꯋꯥꯂꯤꯇꯤ ꯀꯔꯝꯕ ꯑꯥ
ꯑꯩꯁꯨ ꯌꯥꯝ ꯍꯩꯕꯗꯤ ꯅꯠꯇꯦꯗ ꯕꯠ ꯑꯩꯒꯤ ꯄꯔꯁꯄꯦꯛꯇꯤꯞꯇ ꯍꯥꯏꯕ ꯇꯥꯔꯦꯀꯣ
ꯑꯥ
ꯐꯥꯔꯁ ꯑꯣꯐ ꯑꯣꯜ ꯅꯨꯄꯤ ꯍꯥꯏꯕꯁꯤ ꯍꯣꯏ ꯏꯪ ꯇꯞꯄꯁꯨ ꯗꯔꯀꯥꯔ ꯌꯥꯝ ꯑꯣꯏꯌꯦ ꯑꯗꯨꯕꯨ ꯑꯗꯨꯁꯦ ꯍꯁꯕꯦꯟꯒꯤ ꯃꯈꯥꯗꯁꯨ ꯄꯣꯛꯜꯂꯦꯀꯣ ꯀꯔꯝꯍ ꯍꯥꯏꯅ ꯍꯁꯕꯦꯟꯅ ꯔꯤꯌꯦꯛ ꯇꯧꯕ ꯍꯥꯏꯕꯁꯦ ꯑꯗꯨꯕꯨ ꯈ꯭ꯋꯥꯏꯗ ꯏꯝꯄꯣꯔꯇꯦꯟ ꯑꯣꯏꯕꯁꯤꯗꯤ ꯑꯩꯅ ꯈꯟꯕꯗꯤ ꯂꯣꯡ ꯔꯟꯁꯤꯗ ꯂꯣꯌꯦꯜꯇꯤ ꯂꯣꯌꯦꯜꯇꯤ ꯑꯣꯏꯕꯗꯣ ꯅꯪꯕꯨ ꯂꯣꯌꯦꯜ ꯑꯣꯏꯒꯗꯕ ꯅꯨꯄꯤ ꯀꯣ
ꯑꯥ ꯂꯣꯌꯔꯇꯤ ꯇꯧꯕ ꯍꯥꯏꯕꯁꯦ ꯀꯃꯥꯏꯅ ꯈꯪꯗꯣꯛꯀꯗꯕ
ꯂꯣꯌꯦꯜꯇꯤ ꯍꯥꯏꯕꯗꯤ ꯅꯪꯅ ꯑꯗꯨꯝ ꯈꯪꯒꯅꯤꯅ ꯃꯤꯁꯦ ꯃꯃꯤꯠ ꯌꯥꯝꯕ꯭ꯔꯥ ꯌꯥꯝꯗꯕ꯭ꯔꯥ ꯍꯥꯏꯕꯗꯣ
ꯑ
ꯃꯃꯤꯠ ꯌꯥꯝ꯭ꯔꯗꯤ ꯍꯧꯖꯤꯛꯀꯥꯟꯁꯤꯗꯤ ꯅꯨꯄꯥꯁꯨ ꯅꯨꯄꯤꯁꯨ ꯂꯣꯏꯅ ꯑꯦꯛꯁꯇ꯭ꯔꯥ ꯃꯦꯔꯤꯇꯦꯜ ꯑꯦꯐꯤꯌꯥꯔ ꯂꯩꯕ ꯈꯛꯇꯅꯤꯅ ꯀꯣ ꯑꯗꯨꯅ ꯐ ꯐꯖꯅ ꯅꯪꯅ ꯅꯨꯄꯤꯁꯦ ꯂꯣꯌꯦꯜ ꯑꯣꯏꯒꯗꯕ꯭ꯔꯥ ꯑꯣꯏꯔꯣꯏꯗ꯭ꯔꯥ ꯅꯨꯄꯤꯁꯦ ꯑ ꯃꯥꯒꯤ ꯀꯩ ꯍꯥꯏꯁꯤꯔꯥ ꯃꯥꯒꯤ ꯑ ꯒꯨꯟ ꯍꯥꯏꯥꯏꯁꯤꯔꯥ ꯂꯩꯗꯅ ꯑꯗꯨꯝ ꯋꯥꯔꯤ ꯁꯥꯟꯅꯕꯗꯒꯤ ꯂꯣꯏꯅ ꯈꯪꯗꯣꯛꯄꯅꯦꯗ ꯑꯗꯨꯒꯨꯝꯕꯗꯣ ꯌꯥꯝꯅ ꯏꯝꯄꯣꯔꯇꯦꯟ ꯑꯣꯏ ꯍꯥꯏꯅ ꯑꯩꯗꯤ ꯈꯜꯂꯦꯀꯣ ꯅꯪꯕꯨ ꯂꯣꯌꯦꯜ ꯇꯧꯔꯒ ꯁ꯭ꯇꯤꯛ ꯇꯤꯜ ꯗꯗꯤ ꯑꯦꯟ ꯑꯣꯐ ꯌꯣꯔ ꯂꯥꯏꯐ ꯁ꯭ꯇꯤꯛ ꯇꯧꯕ ꯅꯪꯅ ꯋꯥꯔꯁꯨ ꯅꯨꯡꯉꯥꯏꯔꯁꯨ ꯀꯣ ꯑꯗꯨ ꯃ ꯌꯥꯝ ꯗꯔꯀꯥꯔ ꯑꯣꯏꯌꯦ ꯍꯥꯏꯅ ꯈꯜꯂꯦ ꯑꯗꯨꯒ ꯅꯪꯕꯨ ꯅꯨꯡꯁꯤ ꯭ꯔꯒ ꯂꯣꯌꯦꯜ ꯑꯣꯏꯕ ꯀꯣ
ꯑꯥ
ꯅꯨꯡꯁꯤꯕꯁꯦ ꯁꯨꯞꯇꯠ ꯇꯠꯇꯕ ꯑꯗꯨꯝ ꯀꯠꯅ ꯅꯨꯡꯁꯤꯔ ꯂꯩꯕꯗꯣ ꯑꯗꯨ ꯑꯃ ꯂꯣꯏꯌꯦ ꯀꯦꯟꯁꯤꯗꯤ ꯎꯝ ꯍꯣꯏ ꯅꯣꯏꯒꯤ ꯐꯦꯂꯤ ꯂꯣꯏꯅ ꯑꯍꯟ ꯂꯩꯗꯅꯀꯣ ꯑꯍꯟ ꯑꯍꯟ ꯂꯃꯟ ꯂꯣꯏꯅꯕꯨ ꯐ ꯐꯖꯅ ꯀꯔꯤ ꯍꯥꯏꯁꯤꯔꯥ ꯅꯪꯒꯤ ꯃꯥꯒꯤ ꯐꯦꯃꯤꯂꯤꯅꯤ ꯍꯥꯏꯅ ꯂꯣꯏꯅ ꯕꯥꯏꯟ ꯇꯧꯕ ꯉꯝꯕ ꯁꯦꯀꯦꯟꯗꯀꯣ ꯍꯥꯏꯕꯗꯤꯠ ꯐꯇꯅ ꯀꯩꯅꯣ ꯇꯧꯔꯁꯨ ꯐꯦꯃꯤꯂꯤꯁꯦ ꯕꯥꯏꯟ ꯇꯧꯕ ꯉꯝꯗ꯭ꯔꯗꯤ ꯅꯨꯡꯁꯤꯕꯁꯦ ꯂꯩꯇꯕꯅꯦꯕ ꯅꯪ ꯅꯨ ꯄꯄꯤ ꯂꯥꯛꯑꯦ ꯍꯥꯏꯅ ꯅꯈꯣꯏ ꯑꯪꯀꯜ ꯑꯟꯇꯤ ꯍꯣꯏ ꯅꯃꯣꯏ ꯏꯃꯥ ꯏꯄꯥꯕꯨꯗꯤ ꯅꯨꯡꯁꯤꯔꯅꯤ ꯑꯣꯕꯤꯌꯁꯂꯤ ꯑꯗꯨꯗꯤ ꯌꯥꯝ ꯌꯥꯝꯅ ꯖꯁ ꯗꯥꯏꯔꯦꯛ ꯔꯨꯠꯁ ꯅꯉꯣꯟꯗ ꯑꯣꯏꯕꯅꯤꯅꯀꯣ ꯑꯗꯨꯕꯨ ꯃꯣꯏꯒꯤ ꯑꯪꯀꯜ ꯑꯟꯇꯤ ꯀꯔꯤ ꯃꯌꯥꯝ ꯂꯩꯔꯝꯒꯅꯤ ꯦꯂꯦꯇꯤꯞ ꯀꯣ ꯅꯈꯣꯏꯒꯤ ꯀꯣ ꯑꯗꯨꯗꯨꯁꯨ ꯃꯥꯅ ꯐꯖꯅ ꯕꯥꯏꯟ ꯇꯧꯅ ꯂꯩꯕ ꯉꯝꯕ ꯍꯩꯕ ꯅꯨꯄꯤ ꯀꯣ ꯑꯗꯨ ꯑꯅꯤ ꯌꯥꯝ ꯑꯦꯁꯦꯟꯁꯤꯌꯦꯜ ꯑꯣꯏꯌꯦ ꯍꯥꯏꯅ ꯈꯜꯂꯦ ꯑꯩꯒꯤ ꯋꯥꯈꯜꯗꯗꯤ ꯑꯇꯩꯁꯨ ꯂꯩꯔꯝꯕ ꯌꯥꯏꯗ ꯑꯗꯨꯕꯨ ꯑꯩꯒꯤ ꯑꯩꯅ ꯈꯪꯖꯕ ꯈꯛꯇ ꯍꯥꯏ ꯐꯅꯦꯗ
ꯑꯗꯨꯒ ꯅꯪ ꯅꯨꯄꯥ ꯅꯨꯄꯥꯗꯕꯨꯗꯤ ꯀꯝꯕ ꯀ꯭ꯋꯥꯂꯤꯇꯤꯗꯤ ꯄꯥꯝꯃꯤ ꯄꯥꯝꯗꯦ ꯊꯕꯛ ꯇꯧꯕ
ꯍꯧꯖꯤꯛ ꯁꯦꯝ ꯊꯤꯡ ꯑꯩꯅ ꯍꯧꯖꯤꯛ ꯍꯥꯏꯕꯗꯨ ꯑꯗꯨ ꯑꯥꯏ ꯊꯤꯡ ꯑꯗꯨ ꯑꯗꯨꯝ ꯑꯦꯄ꯭ꯂꯥꯏ ꯇꯧꯒꯅꯤ ꯍꯥꯏꯅ ꯈꯜꯂꯦ ꯑꯩꯒꯤꯗꯨꯁꯨ ꯀꯣ ꯅꯨꯄꯥꯗ ꯑꯣꯏꯔ ꯐꯣꯔ ꯑꯦꯛꯖꯥꯝꯄꯜ ꯑꯩꯁꯦ ꯂꯩꯁꯥꯕꯤ ꯑꯣꯏꯔꯝꯃꯗꯤ ꯈꯥꯗꯗꯤ ꯑꯩꯈꯣꯏꯁꯨ ꯂꯩꯁꯥꯕꯤ ꯑꯣꯏꯔꯤꯀꯥꯟꯗ ꯌꯥꯝ ꯄꯪꯕꯅꯦꯗ ꯍꯧꯖꯤꯛ ꯐꯦꯃꯤꯂꯤ ꯂꯩꯕꯗꯤ ꯈꯪꯕꯅꯦ ꯑꯗꯨꯕꯨ ꯎꯝ ꯂꯩꯁꯥ ꯑꯣꯏꯔꯤꯀꯥꯟ ꯍꯧꯖꯤꯛ ꯁꯄꯣꯁ ꯅꯨꯄꯥꯕꯨ ꯈꯜꯂꯣ ꯍꯥꯏꯔꯗꯤ ꯍꯧꯖꯤꯛ ꯑꯩꯅ ꯍꯥꯏꯕꯗꯣ ꯅꯪꯕꯨ ꯅꯨꯡꯁꯤꯔꯒ ꯑꯟꯋꯦꯕꯔꯤꯡ ꯂꯞ ꯍꯥꯏꯅ ꯂꯣꯌꯦꯜ ꯑꯗꯨꯝ ꯂꯩꯕꯗꯣ ꯅꯉꯣꯟꯗ
ꯑ
ꯑꯗꯨ ꯌꯥꯝ ꯗꯔꯀꯥꯔ ꯂꯩꯌꯦ ꯑꯗꯨꯒ ꯅꯪꯕꯨ ꯈꯛꯇ ꯅꯨꯡꯁꯤꯗ꯭ꯔꯒ ꯑꯩꯕꯨ ꯈꯛꯇ ꯅꯨꯡꯁꯤ ꯅꯨꯡꯁꯤꯗ꯭ꯔꯒ ꯑꯩꯈꯣꯏꯒꯤ ꯐꯦꯃꯤꯂꯤ ꯃꯌꯥꯝꯕꯨꯁꯨ ꯑꯗꯨꯝ ꯅꯨꯡꯁꯤꯕꯤꯕꯗꯣ ꯑꯗꯨ ꯑꯣꯏꯅꯗꯤ ꯅꯨꯡꯁꯤꯕꯁꯦ ꯌꯥꯝ ꯍꯦꯜꯂꯦꯕ ꯑꯗꯨ ꯑꯩꯈꯣꯏꯅꯤꯅ ꯈꯠꯅꯔꯒ ꯀꯔꯤ ꯀꯔꯤ ꯇꯧꯔ ꯂꯩꯔꯁꯨ ꯐꯦꯃꯤꯂꯤꯗꯨꯅ ꯑꯗꯨꯝ ꯅꯨꯡꯁꯤꯕꯤꯔꯝꯕꯗꯨ ꯐꯦꯃꯤꯂꯤꯗꯨꯅ ꯂꯣꯏꯅ ꯕꯦꯛꯑꯞ ꯇꯧꯒꯅꯦꯕꯀꯣ
ꯑꯣꯀꯦ
ꯑꯗꯨꯒꯨꯝꯕꯁꯦ ꯑꯗꯨꯒ ꯍꯣꯏ ꯏꯟꯀꯝ ꯂꯩꯕ ꯂꯩ ꯅꯠꯇꯕ ꯑꯗꯨꯗꯤ ꯑꯗꯨꯁꯨ ꯑꯗꯨꯝ ꯍꯣꯏ ꯗꯔꯀꯥꯔꯗꯤ ꯂꯩꯌꯦꯀꯣ ꯑꯗꯨꯕꯨ ꯑꯗꯨꯗꯤ ꯑꯗꯨꯝ ꯇꯞ ꯇꯞꯅ ꯑꯗꯨꯝ ꯋꯥꯔꯛ ꯑꯥꯎꯠ ꯇꯧꯕ ꯌꯥꯏꯗꯅꯀꯣ
ꯎꯝ ꯑꯗꯨꯁꯨ ꯐꯦꯃꯤꯂꯤꯒꯨꯝꯕ ꯀꯥꯏꯅꯕꯁꯦ ꯑꯌꯥꯝꯕ ꯍꯣꯏ ꯑꯩ ꯑꯩ ꯍꯣꯏ ꯏꯟꯀꯝ ꯏꯟꯀꯝꯁꯦ ꯌꯥꯝ ꯀꯥꯟꯅꯕ ꯃꯥꯜꯂꯦ ꯍꯣꯏ
ꯏꯟꯀꯝꯁꯨ ꯍꯣꯏ ꯑꯗꯨꯁꯨ ꯑꯗꯨꯝ ꯀꯥꯟꯅꯕ ꯃꯥꯜꯂꯦ ꯑꯗꯨ ꯑꯝ ꯑꯩꯒꯤ ꯑꯩꯒꯤ ꯑꯣꯏꯅꯗꯤ ꯑꯗꯨꯃꯛꯇꯤ ꯑꯗꯨꯅ ꯃꯦꯟ ꯀ꯭ꯔꯥꯏꯇꯦꯔꯤꯌꯥ ꯑꯣꯏꯔꯒ ꯑꯩꯉꯣꯟꯗꯗꯤ ꯑꯗꯨ ꯑꯗꯨꯒꯨꯝꯕꯗꯤ ꯑꯋꯥꯕꯗꯤꯤ ꯄꯤꯗꯕꯀꯣ ꯑꯗꯨꯒꯤ ꯑꯗꯨ ꯃꯇꯥꯡꯗ ꯅꯣꯂꯦꯖꯁꯦ ꯑꯩꯅ ꯌꯥꯝ ꯍꯩꯒꯦꯔꯥ ꯑꯦꯗꯚꯥꯏꯁ ꯄꯤꯅꯤꯡꯉꯥꯏ ꯍꯥꯏꯕꯁꯦ ꯑꯩꯗꯤ ꯍꯥꯏꯕꯗꯤ ꯉꯥꯏ ꯅꯗ꯭ꯔꯦꯀꯣ ꯑꯗꯨꯕꯨ ꯍꯣꯏ ꯄꯩꯁꯥꯁꯨ ꯌꯥꯝ ꯗꯔꯀꯥꯔꯗꯤ ꯂꯩꯕꯅꯤꯗ ꯂꯩꯇ꯭ꯔꯗꯤ ꯑꯗꯨꯝ ꯑꯥꯔꯒꯨꯃꯦꯟꯁ ꯍꯥꯏꯕꯗꯤ ꯊꯣꯛ ꯊꯣꯛꯄꯅꯦꯕ ꯏꯁꯇ꯭ꯔꯦꯁ ꯑꯣꯏꯔꯛꯑꯒ ꯀꯣ ꯑꯃ ꯑꯃꯗ ꯁꯥꯎꯅꯤꯡꯉꯒ ꯑꯗꯨꯝ ꯊꯣꯛꯇꯤ ꯊꯣꯛꯄꯅꯦꯕ
ꯑꯗꯨꯕꯨ ꯑꯗꯨꯒꯤ ꯃꯤꯠ ꯃꯦꯟ ꯀꯩꯅꯣ ꯑꯣꯏꯔꯒ ꯑꯩꯉꯣꯟꯗꯗꯤ ꯑꯗꯨꯒꯤ ꯏꯁꯨꯗꯗꯤ ꯄꯤꯗ꯭ꯔꯦ ꯑꯗꯨꯒꯤ ꯌꯥꯝꯅꯗꯤ ꯍꯩꯇ꯭ꯔꯦꯗ ꯑꯗꯨ ꯃꯇꯥꯡꯗꯗꯤ ꯑꯩꯅ ꯈꯪꯒꯗꯕꯁꯦ ꯑꯣ ꯃꯤꯅ ꯁ ꯑꯗꯨꯝ ꯍꯥꯏꯕꯅꯤꯅ ꯑ ꯆꯨꯝꯕ꯭ꯔꯥꯗꯤ ꯈꯪꯗꯦ ꯑꯗꯨꯗꯣ ꯅꯨꯡꯁꯤꯌꯦ ꯅꯨꯡꯁꯤ ꯍꯥꯏꯕꯁꯦ ꯅꯨꯡꯁꯤꯕꯗꯣ ꯄꯩꯁꯥ ꯆꯥ ꯂꯩꯇ꯭ꯔꯗꯤ ꯅꯨꯡꯁꯤꯕꯁꯨ ꯂꯩꯇꯕꯅꯦꯅ ꯑꯗꯨ ꯃꯤ ꯈꯔꯁꯨ ꯑꯗꯨꯝ ꯍꯥꯏꯗꯤ ꯍꯥꯏꯅꯩꯌꯦ ꯀꯣ
ꯑꯥ
ꯑꯗꯨ ꯈꯪꯗꯦ ꯀꯌꯥꯃꯨꯛ ꯆꯨꯝꯕꯣ ꯍꯥꯏꯕꯗꯤ ꯑꯩꯁꯨ ꯈꯪꯗ꯭ꯔꯦ ꯑꯗꯨꯗꯤ
ꯑꯗꯨꯗꯤ ꯆꯍꯤ ꯀꯌꯥꯗ ꯆꯦ ꯆꯦꯜꯂꯤꯅꯣ
ꯎꯝ ꯑꯩꯁꯦ ꯑꯩꯗꯤ ꯇ꯭ꯋꯦꯟꯇꯤ ꯏꯁꯇꯥ ꯇ꯭ꯋꯦꯟꯇꯤ ꯐꯥꯏꯚ ꯇ꯭ꯋꯦꯟꯇꯤ ꯁꯤꯛꯁ ꯑꯗꯨꯋꯥꯏꯗꯅꯦ
ꯑꯣꯁꯦ ꯑꯣꯦ ꯈꯥꯕꯗꯤ ꯎꯝ ꯅꯧꯋꯤꯅꯦ
ꯌꯥ ꯈꯪꯗꯦꯗ ꯅꯧꯕ꯭ꯔꯥ ꯅꯧꯗꯕ꯭ꯔꯥ ꯑꯗꯨꯋꯥꯏꯗ ꯑꯗꯨꯝ ꯀꯩꯅꯣ ꯇꯧꯈ꯭ꯔꯦ
ꯄ꯭ꯂꯥꯟ ꯄ꯭ꯂꯥꯟ ꯇꯧꯔꯈ꯭ꯔꯣ ꯄ꯭ꯂꯥꯟ ꯇꯧꯗꯕꯤꯗꯔꯣꯝ
ꯇꯥꯗꯗ ꯑꯗꯨꯗꯤ ꯃꯥꯅꯀꯣ ꯑꯩꯅꯕꯨꯗꯤ ꯄ꯭ꯂꯥꯟ ꯇꯧ ꯑꯗꯩ ꯃꯥꯅ ꯁꯗꯟꯂꯤ ꯃꯥꯅ ꯑꯗꯨꯝ ꯀꯩꯅꯣ ꯇꯧꯕꯅꯦ ꯎꯝ ꯁꯗꯟꯂꯤ ꯑꯗꯨꯝ ꯑꯩꯅꯕꯨꯗꯤ ꯃꯥ ꯂꯥꯏꯛ ꯑꯩꯈꯣꯏꯅꯤꯅ ꯄ꯭ꯂꯅꯥꯎ ꯇꯧꯗꯦꯕ ꯃꯥꯅ ꯅꯨꯡꯁꯤꯔꯗꯤ ꯑꯗꯨꯝ ꯂꯥꯛꯈ꯭ꯔꯣ ꯍꯥꯏꯕꯤꯒꯤ ꯇꯥꯏꯞꯇꯀꯣꯊꯣꯔꯛꯈ꯭ꯔꯣ ꯍꯥꯏꯅ ꯇꯧꯕꯗꯣ ꯎꯝ ꯑꯗꯨꯃꯥꯏꯅ ꯇꯧꯈꯤꯕꯅꯦ ꯑꯁ ꯑꯩꯒꯤ ꯋꯥꯔꯤꯁꯦ ꯅꯪꯗꯤ ꯌꯥꯝ ꯅꯨꯡꯉꯥꯏꯅ ꯇꯥꯈ꯭ꯔꯦꯅꯦ ꯅꯪ ꯁꯦꯇꯜ ꯇꯧꯕ ꯀꯥꯟꯗꯗꯤ ꯅꯪꯕꯨꯁꯨ ꯑꯩ ꯀꯣꯜ ꯀꯧꯔꯛꯀꯅꯤ ꯑꯗꯨꯃꯥꯏꯅ ꯍꯪꯅꯉꯥꯏ ꯑꯩꯒꯤꯁꯤꯗꯤ ꯅꯪꯅ ꯐꯖ ꯐꯖꯅ ꯋꯥꯔꯤꯁꯦ ꯐꯖꯅ ꯂꯧꯊꯣꯛꯈ꯭ꯔꯦꯕ
ꯔꯤꯒꯦꯠꯇꯤ ꯂꯩꯕ꯭ꯔꯣ ꯑꯥ ꯀꯩꯁꯨ ꯂꯩꯇꯦ
ꯑ ꯔꯤꯒ꯭ꯔꯦꯠꯁꯦ ꯈꯪꯗꯦꯗ ꯑꯗꯨꯗꯤ ꯌꯥꯝ ꯗꯤꯞ ꯆꯪꯈ꯭ꯔꯦꯅꯦ ꯑꯗꯨꯗꯤ ꯅꯣꯡꯃ ꯍꯥꯏꯕꯤꯒꯦꯗꯀꯣ ꯍꯝ
ꯎꯝ
ꯑꯗꯨꯃꯥꯏꯅ ꯅꯣꯏꯗꯤ ꯅꯆꯤꯟ ꯏꯅꯥꯎ ꯀꯌꯥ ꯂꯩꯕ꯭ꯔꯥ
ꯃꯔꯤꯅꯦ ꯅꯨꯄꯥ ꯑꯍꯨꯝ ꯅꯨꯄꯤ ꯑꯃ
ꯑꯣ
ꯑꯩꯗꯤ ꯑꯍꯨꯝ ꯁꯨꯕꯗꯀꯣ
ꯍꯝ
ꯅꯪꯅ ꯅꯝꯕꯔ ꯀꯌꯥ ꯁꯨꯕ꯭ꯔꯣ
ꯊ꯭ꯔꯤ ꯑꯍꯨꯝꯁꯨꯨꯕ
ꯑꯣ ꯑꯣ ꯑꯣ ꯑꯣ ꯅꯣꯏꯅꯌꯥꯝꯕꯣꯏꯗꯤ ꯀꯔꯤ ꯀꯔꯤ ꯊꯕꯛ ꯇꯧꯔꯦ
ꯑꯩ ꯏꯌꯥꯝꯕ ꯈ꯭ꯣꯏ ꯑꯍꯟꯗꯣ ꯑꯩꯕꯥꯅꯤ ꯊꯕꯛ ꯅꯨꯡꯗꯥꯡꯒꯨꯝꯕꯗꯀꯣ ꯁꯨꯃꯥꯏꯅ ꯃꯥꯔꯀꯦꯇꯤꯡꯒꯨꯝꯕꯒꯤ ꯃꯄꯥꯟꯒꯨꯝꯕꯒꯤ ꯇꯧꯕꯤ ꯍꯧꯖꯤꯛꯀꯥꯟ ꯕꯤ ꯄꯤ ꯑꯣꯒꯨꯝꯕ ꯄꯟꯕ ꯌꯥꯕꯣ
ꯑꯗꯨꯝ ꯌꯥꯔꯝꯒꯅꯤꯗ ꯑꯗꯨꯗꯤ
ꯑꯣꯀꯦ ꯑꯗꯨꯒꯨꯝꯕ ꯇꯧ ꯇꯧꯋꯤ
ꯑꯣ ꯍꯣ ꯑꯗꯨꯗꯤ ꯐꯩꯌꯦꯅꯦ ꯑꯗꯨꯗꯤ
ꯎꯝ ꯐꯔ
ꯕꯤ ꯄꯤ ꯑꯣꯒꯨꯝꯕꯁꯨ
ꯌꯥꯝꯅ ꯀꯩꯅꯣꯗꯤ ꯐꯕ ꯃꯥꯜꯂꯦ ꯑꯔꯅꯤꯡꯁꯦ ꯑꯗꯨꯝ ꯐꯖꯅꯕꯨ ꯊꯕꯛ ꯇꯧꯔꯗꯤ ꯑꯥꯔꯅꯤꯡꯁꯤꯁꯨ ꯑꯗꯨꯝ ꯐꯖꯅ ꯄꯥꯟꯕ ꯃꯥꯜꯂꯦ ꯀꯣ
ꯍꯣꯏ ꯑ ꯑ ꯍꯣꯏ ꯎ ꯍꯣꯏ ꯃꯤ ꯃꯤ ꯑꯅꯧꯕꯁꯤꯡꯅ ꯇꯧꯔꯗꯤ ꯌꯥꯗꯕꯅꯦ ꯑꯗꯨꯁꯨ ꯀꯝꯄꯅꯤꯁꯤꯡꯁꯨ ꯔꯤꯄꯨꯇꯦꯁꯟ ꯈꯤꯇꯪ ꯐꯖꯔꯗꯤꯀꯣ ꯑꯗꯨꯝ ꯍꯣꯏ ꯇꯣꯂꯣꯞꯇꯤ ꯂꯣꯏ ꯆꯥꯎꯋꯦ
ꯑꯣ ꯑꯣ ꯑꯣ ꯑꯣ ꯀꯩꯅꯦ
ꯑꯩꯒꯤ ꯗꯗꯥ ꯑꯩꯕꯥꯅꯤꯒꯗꯤ ꯑꯩꯕꯥꯅꯤ ꯏꯁꯥꯒꯤꯀꯣ
ꯎꯝ
ꯀꯨꯏꯅ ꯇꯧꯈ꯭ꯔꯕꯒꯤ ꯑꯩ ꯍꯧꯖꯤꯛ ꯕꯤ ꯄꯤ ꯑꯦ ꯕꯤ ꯄꯤ ꯑꯣ ꯇꯨ ꯊꯥꯎꯖꯟ ꯅꯥꯏꯟꯇꯤꯟꯗꯒꯤ ꯍꯧꯕꯅꯦꯕꯀꯣ ꯏꯕꯅꯤ ꯕꯤ ꯄꯤ ꯑꯣꯗ ꯌꯥꯎꯕꯗꯤ ꯑꯗꯨꯁꯨ ꯇꯨ ꯊꯥꯎꯖꯟ ꯇ꯭ꯋꯦꯟꯇꯤ ꯐꯥꯏꯚ ꯇ꯭ꯋꯦꯟꯇꯤ ꯁꯤꯛꯁꯇ ꯏꯄꯅꯤ ꯏꯁꯥꯒꯤꯀꯣ ꯕꯤ ꯄꯤ ꯑꯣꯗ ꯌꯥꯎꯕ ꯃꯍꯨꯠꯇꯤ ꯑꯩꯈꯣꯏꯒꯤ ꯏꯁꯥꯒꯤ ꯏꯕꯥꯅꯤꯒꯤ ꯑꯩꯕꯥꯅꯤꯅ ꯑꯣꯏꯅ ꯇꯧꯕꯀꯣ ꯃꯤꯒꯤ ꯃꯈꯥꯗ ꯇꯧꯗꯣꯏꯗꯣ ꯍꯣꯏ
ꯐꯩꯅꯦ ꯑꯗꯨꯗꯤ ꯅꯪꯗꯤ ꯆꯍꯤ ꯑꯉꯥꯡ ꯑꯣꯏꯔꯒ ꯌꯥꯝꯅ ꯀꯩꯅꯣ ꯑꯣꯏꯔꯦꯅꯦ ꯁꯛꯁꯦꯁꯐꯨꯜ ꯑꯣꯏꯔꯦꯅꯦ ꯅꯪꯗꯤ
ꯁꯛꯁꯦꯁ ꯐꯗꯤ ꯍꯥꯏꯕ ꯌꯥꯗꯗ ꯑꯗꯨꯁꯨ ꯔꯤꯛꯁꯄꯨꯗꯤ ꯑꯗꯨꯝ ꯂꯧꯋꯦ
ꯍꯥꯏꯕꯗꯤ ꯑꯁꯤꯒꯨꯝꯕꯁꯤꯗꯤ ꯌꯥꯝ ꯆꯥꯎꯕ ꯏꯁꯇꯦꯞꯅꯤꯅꯦ ꯅꯪꯒꯤ ꯑꯣꯟ ꯀꯩꯅꯣ ꯂꯧꯊꯣꯛꯄ ꯍꯥꯏꯕꯁꯤꯗꯤ ꯌꯥꯝꯅ ꯆꯥꯎꯕ ꯏꯁꯇꯦꯞꯅꯤꯅꯦ ꯑꯗꯨ ꯅꯪꯗꯤ ꯍꯧꯖꯤꯛ ꯅꯪꯗꯤ ꯅꯪꯒꯤ ꯇ꯭ꯋꯦꯟꯇꯤꯁꯇ ꯅꯠꯇ꯭ꯔꯣ ꯂꯩꯕꯁꯦ
ꯇ꯭ꯋꯦꯟꯇꯤꯤꯁꯇꯅꯦ ꯍꯣꯏ
ꯑꯗꯨꯗꯤ ꯑꯁ ꯌꯥꯝ ꯐꯔꯦꯗ ꯑꯩꯈꯣꯏꯅ ꯅꯣꯏ ꯃꯇꯝꯗ ꯑꯗꯨꯃꯥꯏꯅ ꯇꯧꯗꯦꯗ ꯑꯗ ꯂꯩꯗꯅ ꯌꯥꯝ ꯣꯜ ꯏꯅ ꯍꯥꯏꯕꯗꯤ ꯑꯗꯨꯃꯥꯏꯅ ꯊꯕꯛ ꯂꯧꯊꯣꯛꯀꯗꯕꯗꯣ
ꯑ
ꯍꯣꯏ ꯏ ꯑꯗꯨꯅꯦ ꯅꯣꯏꯗꯤ ꯌꯥꯝ ꯕꯣꯜ ꯑꯣꯏ ꯕꯦꯔꯤ ꯒꯠꯁꯤ ꯑꯣꯏꯔꯒ ꯇꯧꯕꯅꯤꯅꯦ ꯁꯤꯗꯤ ꯌꯥꯝ ꯐꯩꯌꯦ
ꯑꯣꯏ ꯁꯣꯏ ꯔꯤꯛꯁ ꯔꯤꯛꯁꯇꯤ ꯑꯗꯨꯝ ꯅꯪꯗꯤ ꯔꯤꯛꯁ ꯂꯧꯕ ꯇꯥꯏꯞ꯭ꯔꯣ ꯔꯤꯛꯁ ꯂꯧꯗꯕ ꯇꯥꯏꯄ꯭ꯔꯣ
ꯑꯩꯁꯤꯔꯥ ꯑꯗꯨꯝ ꯀꯩꯅꯣ ꯏꯐꯔꯤꯦꯁ ꯀꯔꯤ ꯍꯥꯏꯁꯤꯔꯥ ꯌꯥꯝꯅ ꯑꯩꯒꯤꯗꯃꯛ ꯌꯥꯝꯅ ꯀꯩꯅꯣ ꯑꯣꯏ ꯍꯥꯏꯗꯤ ꯑꯗꯨꯝ ꯔꯤꯛꯁ ꯁꯨ ꯑꯗꯨꯝ ꯂꯧꯋꯦꯗ ꯑꯩꯗꯤ
ꯑꯣꯀꯦ
ꯌꯥꯝꯅ ꯍꯧꯖꯤꯛꯇꯤ ꯇꯧꯗ꯭ꯔꯗꯤ ꯌꯥꯗ꯭ꯔꯦ ꯍꯥꯏꯕꯒꯨꯝꯕꯗꯤ ꯑꯗꯨꯝ ꯔꯤꯛꯁ ꯑꯗꯨꯝ ꯀꯥꯏꯗꯦ ꯍꯥꯏꯅ ꯑꯗꯨꯝ ꯂꯧꯋꯦꯗ ꯑꯩꯗꯤ
ꯅꯪꯗꯤ ꯔꯤꯛꯁ ꯂꯧꯕ꯭ꯔꯣ ꯂꯧꯗꯕ꯭ꯔꯣ
ꯔꯤꯛꯁꯁꯦ ꯑ ꯍꯥꯏꯐꯦꯠ ꯍ ꯌꯥꯝ ꯂꯣꯏꯗ ꯑꯩꯕꯨꯗꯤ ꯐꯤꯛꯁ ꯀꯣ ꯑꯗꯨꯝ ꯑꯩꯅ ꯒ꯭ꯌꯥꯟ ꯒ꯭ꯌꯥꯟ ꯇꯥꯔꯗꯤ ꯔꯤꯛꯁ ꯂꯧꯏ ꯒ꯭ꯌꯥꯟ ꯇꯥꯗ꯭ꯔꯗꯤ ꯑꯩꯗꯤ ꯂꯧꯗꯦ ꯑꯗꯨꯗꯤ ꯒ꯭ꯌꯥꯟ ꯇꯥꯕꯁꯤꯡ ꯑꯗꯨꯁꯨ ꯒ꯭ꯌꯥꯟ ꯇꯥꯔꯁꯨ ꯁꯣꯏꯕ ꯌꯥꯝ ꯊꯦꯡꯅꯕꯅꯤꯗ ꯍꯥꯏꯁꯤꯀꯣ ꯍꯟꯗ꯭ꯔꯦꯠ ꯄꯥꯔꯁꯦꯟꯗꯤ ꯊꯣꯛꯄ ꯉꯝꯗꯦ ꯑꯗꯨꯁꯨ ꯍꯣꯏ ꯅꯪꯅ ꯒ꯭ꯌꯥꯟ ꯇꯥꯔꯗꯤ ꯁꯣꯏꯔꯁꯨ ꯑꯗꯨꯝ ꯅꯪ ꯍꯧꯔꯛꯈ꯭ꯔꯦ ꯆꯨꯝꯅ ꯁꯣꯏꯕ ꯑꯃ ꯆꯨꯝꯅꯀꯣ ꯎꯝ ꯆꯨꯝꯅ ꯁꯣꯏꯕꯒꯤ ꯍꯣꯏ
ꯑꯣ ꯍꯣꯏ ꯑꯗꯨ ꯅꯣꯏ ꯆꯥꯛ ꯌꯦꯟꯁꯥꯡꯗꯤ ꯅꯣꯏ ꯏꯃꯥꯅ ꯑꯗꯨꯝ ꯊꯣꯡꯉꯦ
ꯑꯗꯨꯗꯤ ꯍꯣꯏ ꯏꯆꯟꯅꯨꯄꯤꯒ ꯏꯃꯥꯅ ꯍꯣꯏ ꯃꯣꯏꯅ ꯊꯧꯅꯤ
ꯅꯣꯏ ꯅꯠꯇ ꯅꯨꯄꯤꯗꯤ ꯀ꯭ꯂꯥꯁ ꯀꯌꯥ ꯀꯥꯎ꯭ꯔꯣ
ꯃꯣꯏ ꯍꯧꯖꯤꯛ ꯗꯤ ꯑꯦꯝꯒꯤ ꯐꯣꯔꯠ ꯏꯔ ꯐꯥꯏꯅꯦꯜ ꯌꯔꯒꯨꯝꯕ ꯃꯥꯜꯂꯦ
ꯑꯣ ꯑꯣ ꯑꯣ ꯑꯣ ꯑꯣꯀꯦ ꯑꯗꯨꯗꯤ ꯂꯣꯏꯅ ꯑꯗꯨꯗꯤ ꯗꯤ ꯂꯣꯏꯅ ꯆꯥꯎꯔꯅꯦꯀꯣ ꯅꯣꯏ ꯏꯃꯥꯗꯤ ꯅꯨꯡꯉꯥꯏꯔꯝꯃꯅꯤꯅꯦ ꯂꯣꯏꯅ ꯆꯥꯎꯕꯅꯤꯅ ꯅꯣꯏ ꯏꯃꯥꯗꯤ ꯆꯍꯤ ꯀꯌꯥꯃꯨꯛ ꯁꯨꯔꯝꯃꯅꯤ
ꯇꯤꯒꯨꯝ ꯑꯃꯗ ꯂꯩꯔꯝꯅꯤ
ꯑꯣ ꯑꯣ ꯑꯣ ꯃꯁꯥꯗꯤ ꯀꯜꯂꯤꯕ꯭ꯔꯥ ꯀꯃꯥꯏꯅ ꯇꯧꯕ꯭ꯔꯥ
ꯃꯁꯥꯁꯦ ꯀꯟꯕ ꯈꯔ ꯈꯔꯕꯨꯗꯤ ꯁꯣꯟꯈꯦꯗ
ꯑꯣ ꯑꯣ ꯑꯣ
ꯅꯣꯏ ꯅꯣꯏ ꯏꯃꯥ ꯏꯄꯥꯒꯨꯝꯕꯗꯤ ꯆꯍꯤ ꯀꯌꯥꯒꯨꯝꯕꯗ ꯂꯩꯒꯦ ꯔꯦꯟꯖ
ꯑꯩꯒꯤ ꯏꯃꯥ ꯏꯄꯥꯁꯤꯗꯤꯀꯣ ꯏꯃꯥꯁꯤꯗꯤ ꯂꯩꯈꯤꯗ ꯅꯠꯇ꯭ꯔꯦ ꯑꯩꯒꯤ ꯄꯣꯛꯄ ꯏꯃꯥꯁꯤꯗꯤꯀꯣ ꯑꯗꯨꯒ ꯑꯩꯈꯣꯏ ꯑ ꯀꯥꯏꯗꯦ ꯑꯗꯨꯒ ꯑꯩꯈꯣꯏ ꯏꯄꯥꯁꯤꯗꯤ ꯍꯟꯗꯛꯀꯤ ꯑꯦꯄ꯭ꯔꯤꯜꯗꯨꯗ ꯑꯩꯠꯇꯤ ꯑꯩꯠꯇꯤ ꯌꯧꯈ꯭ꯔꯕꯅꯦ ꯃꯥꯗꯤ
ꯠꯇꯦ ꯑꯩꯈꯣꯏ ꯏꯄꯥꯁꯨ ꯁꯚꯦꯟꯇꯤ ꯑꯕꯞ ꯑꯣ ꯁꯚꯦꯟꯇꯤ ꯐꯥꯏꯚ ꯑꯗꯨ ꯆꯪꯉ ꯑꯣꯀꯦ ꯃꯁꯝꯗꯤ ꯂꯣꯏ ꯉꯧ
꯭ꯔꯦ ꯉꯥꯎꯈ꯭ꯔꯤ ꯉꯥꯎꯈ꯭ꯔꯤ ꯑꯩꯈꯣꯏ ꯏꯄꯥꯁꯨꯦ ꯐꯖꯅ ꯉꯧꯈ꯭ꯔꯦ ꯑꯗꯨꯕꯨ ꯃꯥꯁꯤꯅ ꯌꯥꯝ ꯀꯦꯟꯅꯤꯡꯕꯀꯣ ꯏꯄꯥꯁꯦ
ꯑꯥ
ꯃꯥꯒꯤ ꯍꯛꯆꯥꯡꯒ ꯃꯀꯣꯛ ꯃꯦꯟꯇꯦꯛꯇꯤ ꯀꯃꯥꯏꯅ ꯇꯧꯒꯦ
ꯑꯁ ꯑꯗꯨꯝ ꯐꯔꯤꯗ ꯃꯥꯗꯤ ꯐꯖꯅ ꯑꯗꯨꯝ ꯃꯥ ꯃꯥꯒꯤ ꯃꯥꯒꯤ ꯑꯦꯖꯀ ꯍꯥꯏꯔꯗꯤ ꯑꯗꯨꯝ ꯐꯔꯦꯗ ꯌꯥꯝꯅ ꯃꯥꯁꯦ ꯀꯔꯤ ꯍꯥꯏꯁꯔꯥ
ꯪ ꯅꯧꯕ ꯀꯥꯟꯗ ꯅꯤꯁꯥꯒꯨꯝꯕ ꯆꯥꯗꯕꯕꯤꯔꯣ
ꯃꯥꯁꯦ ꯍꯣꯏ ꯃꯥꯁꯦ ꯀꯩꯅꯣꯗꯤ ꯑꯣꯏꯔꯝꯃꯦ ꯆꯦꯟꯁ ꯃꯣꯀꯔ ꯑꯣꯏꯔꯝꯃꯅꯤ ꯄꯥꯁꯦꯀꯣ ꯑꯗꯨꯕꯨ ꯁꯝꯍꯥꯎ ꯑꯩꯈꯣꯏ ꯏꯃꯥꯁꯤꯅ ꯃꯥꯕꯨ ꯑꯗꯨꯝ ꯐꯖꯅ ꯗꯤꯜ ꯇꯧꯔꯒ ꯑꯗꯨꯝ ꯇꯣꯛꯍꯟꯈꯤꯕꯗꯣ
ꯑ
ꯐ ꯐ ꯍꯦꯕꯤ ꯑꯣꯏꯗꯕ ꯃꯥꯜꯂꯦ ꯑꯗꯨꯕꯨ ꯆꯦꯟꯖ ꯃꯣꯀꯔꯗ ꯏꯔꯣꯟꯕ ꯃꯥꯜꯂꯦ ꯏꯄꯥꯁꯦ ꯃꯥꯅꯁꯨ ꯑꯗꯨꯝ ꯍꯦꯛꯇ ꯍꯥꯏꯌꯦꯕ
ꯑꯣꯆꯥꯦ
ꯑꯗꯨꯃꯥꯏꯅ ꯑꯁ ꯃꯥꯗꯤ ꯀꯦꯁꯨ ꯌꯥꯝ ꯀꯦꯅꯤꯡꯕꯅꯤꯗ ꯐꯦꯁꯤꯌꯦꯜꯒꯨꯝꯕ ꯑꯗꯨꯝ ꯇꯧꯍꯜꯂꯒ ꯀꯣ ꯑꯩꯒꯤ ꯏꯌꯥꯝꯕꯈꯣꯏꯒꯤ ꯅꯨꯄꯤꯁꯤꯡ ꯂꯩꯕꯗꯣ ꯐꯦꯁꯤꯌꯦꯜ ꯀꯥꯎꯕ ꯍꯩꯕ ꯃꯤꯁꯦ ꯂꯩꯕꯒꯤ ꯑꯁ ꯌꯥꯔꯦ ꯑꯩꯒꯤ ꯃꯥꯏ ꯁꯦꯡꯅꯣ ꯍꯧꯖꯤꯛꯁꯦ ꯁꯦꯡꯕ ꯃꯇꯝ ꯌꯧ ꯇꯧꯔꯦ ꯍꯥꯏꯔꯒꯀꯣ ꯑꯗꯨꯝ ꯇꯧꯔꯦ ꯌꯥꯝꯅ ꯀꯦꯔꯒ ꯑꯗꯨꯒ ꯃꯥꯒꯤ ꯃꯁꯥꯁꯦ ꯈꯤꯇꯪ ꯅꯥꯔꯒꯦ ꯑꯁ ꯑꯩꯁꯦ ꯑꯗꯨꯝ ꯇꯧꯒꯗꯕ ꯃꯥꯜꯂꯦ ꯑꯗꯨꯝ ꯇꯧꯒꯗꯕ ꯃꯥꯜꯂꯦ ꯍꯥꯏꯅ ꯌꯥꯝ ꯀꯤꯔꯒ ꯌꯥꯝ ꯀꯣꯁꯦꯁꯩ ꯂꯩꯕ ꯖꯥꯠꯇꯣ ꯃꯅꯦ ꯃꯥꯅꯦ ꯑꯗꯨ ꯇꯎꯦ
ꯑꯣꯀꯦ ꯑꯣ ꯅꯣꯏ ꯅꯪꯒꯤ ꯆ ꯅꯎꯗꯤ ꯑ
ꯑꯩꯈꯣꯏ ꯁꯤꯗꯤ ꯌꯥꯝꯃꯦ ꯑꯩꯈꯣꯏ ꯁꯤꯗꯤ ꯁ ꯉꯅꯦ ꯎꯝ ꯌꯥꯝꯃꯦ ꯑꯩꯈꯣꯏ ꯅꯨꯄꯥ ꯅ ꯃꯉꯥ ꯅꯨꯄꯤꯅ ꯑꯅꯤ ꯑꯣꯏꯕꯀꯣ
ꯎꯝ
ꯑꯗꯨꯒ ꯑꯩꯅ ꯈ꯭ꯋꯥꯏꯗꯒꯤ ꯂꯥꯁ ꯑꯣꯏꯕ
ꯑꯥ ꯑꯣꯀꯦ ꯂꯥꯁ ꯑꯣꯏꯔꯤꯁꯤꯗꯤ ꯑꯣꯀꯦ ꯅꯨꯡꯉꯥꯏꯕ꯭ꯔꯣ ꯑꯣ
ꯑꯗꯨꯝ ꯅꯨꯡꯉꯥꯏ ꯂꯥꯁ ꯑꯣꯏꯕꯁꯦ ꯑꯩꯒꯤꯗꯃꯛꯇꯗꯤ ꯑꯦꯇꯦꯟꯁꯟ ꯂꯣꯏꯅ ꯐꯪꯉꯦꯕ ꯍꯧꯖꯤꯛ ꯐꯥꯎꯁꯨ ꯑꯗꯨꯝ ꯑꯦꯇꯦꯟꯁꯟ ꯑꯗꯨꯝ ꯐꯪꯕꯅꯦ ꯑꯩꯗꯤꯀꯣ ꯑꯗꯒꯤ ꯂꯥꯁ ꯑꯣꯏꯕꯁꯦ ꯂꯛꯀꯤ ꯑꯣꯏꯔꯝꯃꯦ ꯅꯪꯁꯨ ꯅꯣꯏ ꯏꯅꯥꯎꯅ ꯅꯨꯄꯤꯗ ꯂꯥꯁ ꯑꯣꯏꯕꯗꯣ ꯆꯞ ꯆꯥꯔꯕꯅꯦ ꯅꯨꯄꯤ ꯑꯃꯈꯛꯇ ꯌꯥꯝ ꯐ꯭ꯔꯦꯁꯦꯁ ꯑꯣꯏꯅ ꯊꯝꯕꯗꯣ
ꯍꯣꯏ ꯑꯩꯈꯣꯏ ꯍꯣꯏ ꯏꯅꯥꯎꯅꯨꯄꯤ ꯂꯥꯛꯑꯁꯦ ꯍꯣꯏ
ꯋꯗꯅ ꯅꯪꯗꯤ ꯎꯝ ꯖꯤꯝꯒꯨꯝꯕꯁꯨ ꯆꯠꯄ꯭ꯔꯣ ꯆꯠꯇꯕ꯭ꯔꯣ
ꯑꯩ ꯖꯤꯝꯒꯨꯝꯕ ꯖꯤꯝꯒꯨꯝꯕ ꯆꯠꯂꯦ ꯍꯣꯏ ꯑꯩꯒꯤ ꯗꯀꯣ ꯑꯩꯕꯅꯤ ꯖꯤꯝ ꯍꯣꯏ ꯗꯤꯁ ꯌꯔ ꯗꯤꯁ ꯌꯔ ꯍꯧꯗꯪ ꯍꯥꯏꯔꯁꯤ ꯂꯥꯁ ꯍꯧꯗꯤ ꯍꯣꯏ ꯕꯤꯖꯤꯅꯦꯁ ꯏꯁ꯭ꯇ꯭ꯔꯦꯁ ꯂꯩꯃꯟꯕꯒꯤ ꯖꯤꯝ ꯆꯠꯄ ꯉꯝꯗꯕ
ꯐꯩꯌꯦꯅꯦ ꯕꯣꯗꯤꯒꯨꯝꯕ ꯂꯩꯗꯅꯀꯣ ꯑꯗꯨꯃꯥꯏꯅ ꯋꯥꯔꯛꯑꯥꯎꯠ ꯇꯧꯕꯁꯦ
ꯑ
ꯇꯧꯗꯕ ꯃꯤꯒ ꯍꯥꯏꯔ ꯀꯝꯄꯦꯌꯔ ꯇꯧꯔꯗꯤꯩ ꯌꯥꯝ ꯊꯤꯅ ꯐꯕꯅꯦ
ꯎꯝ ꯆꯃꯦ
ꯑꯗꯨꯝ ꯋꯥꯔꯛ ꯑꯥꯎꯠ ꯇꯧꯑꯣ ꯐꯩꯌꯦ ꯑꯗꯨꯕꯨ ꯋꯥꯔꯛ ꯋꯥꯋꯔꯛ ꯑꯥꯎꯠ ꯇꯧꯅ ꯇꯧꯅ ꯗꯥꯏꯠꯁꯨ ꯀꯣ ꯑꯦꯠ ꯗ ꯁꯦꯝ ꯇꯥꯏꯝ ꯗꯥꯏꯠꯁꯨ ꯐꯖꯅ ꯀꯩꯅꯣ ꯇꯧꯋ ꯀꯣ
ꯎꯝ ꯍꯣꯏ ꯗꯥꯏꯠ ꯃꯦꯟꯇꯦꯟ ꯇꯧꯕꯗ
ꯍꯣꯏ ꯍꯣꯏ ꯍꯣꯏ ꯅꯠꯇ꯭ꯔꯗꯤ ꯅꯥꯔꯛꯄꯅꯦꯕ
ꯆꯨꯝꯃꯦ ꯆꯨꯝꯃꯦ ꯋꯥꯔꯛ ꯑꯥꯎꯠꯁꯨ ꯍꯦꯚ ꯅꯠꯇꯦꯗ ꯑꯗꯨꯝ ꯆꯥꯡ ꯑꯃꯗꯀꯣ ꯃꯁꯥ ꯑꯗꯨꯝ ꯆꯥꯡ ꯑꯃꯗ ꯐꯤꯠ ꯑꯗꯨꯒ ꯍ ꯑꯗꯨ ꯍꯣꯏ ꯀꯩꯅꯣ ꯄ꯭ꯔꯣꯇꯤꯟꯒꯨꯝꯕ ꯀꯩ ꯀꯩꯅꯣ ꯌꯥꯝꯅꯕꯨꯗꯤ ꯆꯥꯗꯦ ꯑꯗꯨꯒꯨꯝꯕꯗꯤ ꯑꯗꯨꯝ ꯆꯥꯡ ꯆꯥꯡ ꯑꯃꯗꯤꯗꯤ ꯆꯥꯏ
ꯐꯌꯦ
ꯅꯪꯗꯤ ꯋꯥꯔꯛ ꯑꯥꯎꯠ ꯇꯧꯕ꯭ꯔꯥ ꯑꯣꯔ ꯋꯔꯥꯛꯀꯤꯡ
ꯋꯥꯔꯥꯎꯠ ꯑꯩꯗꯤ ꯋꯥꯔꯛꯀꯥꯎꯠꯁꯦ ꯀꯔꯤꯁꯨ ꯇꯧꯕ ꯅꯪꯗꯦ
ꯑꯣꯀꯦ
ꯑꯥ ꯑꯣꯏꯄꯗꯨꯒꯦ ꯑꯩꯒꯤ ꯏꯆꯥꯁꯤꯡ ꯍꯧꯒꯠꯇ꯭ꯔꯤꯉꯩꯗ ꯍꯥꯟꯅ ꯀꯤꯆꯟꯗ ꯆꯪꯈ꯭ꯔꯅꯤ ꯆꯪꯉꯒ ꯆꯥꯛ ꯌꯦꯟꯁꯥꯡ ꯊꯣꯡꯔꯒ ꯃꯣꯏꯒꯤ ꯇꯤꯐꯤꯟ ꯃꯌꯥꯝ ꯂꯣꯏꯅ ꯁꯦꯝꯂꯅꯤ
ꯑꯥ
ꯑꯗꯨꯒ ꯁꯤꯃ ꯂꯣꯏꯔꯦ ꯍꯥꯏꯗꯤ ꯃꯣꯏꯕꯨ ꯆꯥꯛ ꯀꯔꯤ ꯀꯔꯤ ꯄꯤꯖꯔꯒ ꯌꯨꯅꯤꯐꯣꯔꯝ ꯗ꯭ꯔꯦꯁꯑꯞ ꯇꯧꯔꯒ ꯂꯣꯏꯅ ꯁ꯭ꯀꯨꯜ ꯊꯥꯈ꯭ꯔꯅꯤ ꯃꯣꯏ ꯁ꯭ꯀꯨꯜ ꯊꯥꯈ꯭ꯔꯕ ꯃꯇꯨꯡꯗ ꯑꯩꯅ ꯑꯗꯨꯝ ꯃꯣꯏ ꯁ꯭ꯀꯨꯜ ꯍꯜꯂꯛꯇ꯭ꯔꯤꯉꯩ ꯑꯗ ꯊꯕꯛ ꯑꯗꯨꯝ ꯇꯧꯔꯒ ꯋꯥꯟ ꯑꯦꯟ ꯍꯥꯐ ꯑꯥꯔ ꯀꯨꯝꯕꯗꯤ ꯔꯦꯁ ꯇꯧꯕ ꯐꯪꯒꯅꯤ
ꯑꯆꯥꯦ
ꯋꯥꯟ ꯑꯦꯟ ꯍꯥꯐ ꯑꯥꯋꯥꯔ ꯔꯦꯁ ꯇꯧꯕ ꯑꯣꯔ ꯁꯝꯇꯥꯏꯝꯁ ꯋꯥꯟ ꯑꯥꯋꯥꯔꯒꯨꯝꯕꯀꯣ ꯑꯣꯔꯦ ꯁ ꯐꯪꯒꯅꯤ ꯑꯗꯨꯗꯤ ꯃꯣꯏ ꯑꯗꯨꯝ ꯑꯃꯗꯤ ꯈ꯭ꯋꯥꯏꯗꯒꯤ ꯑꯇꯣꯟꯝꯕꯤꯗꯨ ꯁ꯭ꯀꯨꯜ ꯑꯗꯨꯝ ꯍꯜꯂꯛꯈ꯭ꯔꯅꯤꯗ ꯑꯗꯨꯝ ꯍꯜꯂꯛꯈ꯭ꯔꯗꯤ ꯑꯗꯨꯝ ꯑꯗꯨꯗꯒꯤ ꯑꯗꯨꯝ ꯍꯧꯈ꯭ꯔꯅꯤ ꯃꯣꯏꯒꯤ ꯑꯃꯨꯛꯀ ꯂꯟꯆ ꯁꯦꯝꯒꯅꯤ ꯃꯣꯏꯒ ꯑꯗꯨꯝ ꯁꯥꯟꯅꯔꯒ ꯂꯩꯒꯅꯤꯀꯣ
ꯑꯥ
ꯏꯚꯅꯤꯡ ꯎꯝ ꯆꯥꯛ ꯏꯟꯁꯥꯡ ꯊꯣꯡꯕ ꯍꯧꯗ꯭ꯔꯤꯉꯩꯗ ꯍꯥꯟꯅ ꯑꯃꯨꯛꯀ ꯃꯣꯏꯕꯨ ꯂꯥꯏꯔꯤꯛ ꯄꯥꯍꯟꯈ꯭ꯔꯅꯤ
ꯑꯦ ꯍꯧꯖꯤꯛꯇꯤ ꯅꯣꯏ ꯃꯔꯤ ꯉꯥꯛꯇꯔꯣ ꯂꯩꯃꯤꯟꯅꯕꯁꯦ
ꯑꯩꯈꯣꯏꯁꯦ ꯑꯩꯈꯣꯏꯒꯤ ꯁꯤꯁꯇꯔ ꯏꯠꯂꯣ ꯑꯃꯈꯣꯏꯁꯨ ꯂꯩꯌꯦꯦ ꯃꯣꯏꯁꯨ ꯀꯣ
ꯑꯣꯀꯦ ꯑꯣꯀꯦ ꯅꯪꯒꯤ ꯁꯤꯁꯥꯏꯅꯣꯕꯣ
ꯍꯣꯏ ꯑꯩꯒꯤ ꯍꯁꯕꯦꯟ ꯀꯨꯏ ꯏ ꯃꯅꯥꯎꯅꯨꯄꯤꯀꯣ ꯑꯗ ꯃꯣꯏꯁꯨ ꯑꯗꯨꯝ ꯊꯕꯛ ꯆꯠꯄꯅꯤꯅ ꯃꯣꯏꯁꯨ ꯑꯗꯨꯝ ꯑꯌꯨꯛꯇ ꯑꯗꯨꯝ ꯆꯥꯛꯆꯥꯍꯧꯔꯨꯔꯗꯤ ꯑꯗꯨꯝ ꯊꯕꯛ ꯆꯠꯈ꯭ꯔꯅꯤ ꯑꯗꯨꯒ ꯏꯚꯤꯅꯤꯡꯗ ꯑꯗꯨꯝ ꯂꯣꯏꯔꯀꯥꯟꯗ ꯑꯗꯨꯝ ꯍꯜꯂꯛꯀꯅꯤ ꯃꯣꯏꯁꯨ
ꯑꯆꯥ ꯑꯆꯥ
ꯂꯩꯇꯦꯗ ꯋꯥꯋꯔꯛ ꯑꯥꯎꯠ ꯇꯧꯕ ꯃꯇꯝꯁꯨ ꯂꯩꯇꯦ ꯏꯚꯅꯤꯡꯒꯨꯝꯕ ꯋꯥꯛ ꯅꯠꯇ꯭ꯔꯒ ꯃꯣꯔꯅꯤꯡ ꯋꯥꯛꯀꯨꯝꯕ ꯆꯠꯅꯤꯡꯉꯦ ꯑꯗꯨꯁꯨ ꯆꯠꯄ ꯃꯇꯝ ꯂꯩꯇꯦꯗ ꯑꯩꯈꯣꯏꯗꯤ
ꯎꯝ
ꯑꯩꯒꯤ ꯂꯥꯏꯐꯇꯣ ꯑꯉꯥꯡꯒ ꯑꯗꯨꯝ ꯔꯤꯚꯣꯜꯕ ꯑꯔꯥꯎꯟ ꯇꯧꯔꯒꯀꯣ ꯑꯗꯨꯝ ꯂꯣꯏꯈ꯭ꯔꯦ ꯈ꯭ꯔꯅꯤ ꯑꯗꯨꯒ ꯑꯩꯅ ꯈ꯭ꯋꯥꯏꯗꯒꯤ ꯄꯥꯝꯕ ꯍꯥꯏꯕꯁꯤꯗꯤ ꯅꯨꯡꯗꯥꯡ ꯆꯥꯛ ꯆꯥꯕ ꯂꯣꯏꯔꯒ ꯐꯃꯨꯡꯗ ꯏꯁꯇ꯭ꯔꯦꯠ ꯆꯠꯂ ꯔꯤꯂꯦꯛꯁ ꯇꯧꯕ ꯃꯇꯝꯗꯣ ꯑꯗꯨ ꯈꯛꯇꯅꯦ ꯑꯩꯅ ꯄꯥꯝꯕꯁꯦ ꯍ ꯐ ꯑꯗꯨꯒꯤ ꯀꯩꯅꯣ ꯂꯩꯇꯦꯗ ꯋꯥꯔꯛ ꯑꯥꯎꯠ ꯃꯇꯝꯁꯨ ꯂꯩꯇꯦꯗ ꯑꯩꯗꯤ
ꯑꯣꯀꯦ ꯑꯣꯀꯦ
ꯑꯗꯨꯃꯥꯏꯅ ꯕꯤꯖꯤ ꯑꯣꯏꯈ꯭ꯔꯦ
ꯑꯉꯥꯡꯁꯨ ꯍꯣꯏ ꯃꯣꯏꯒꯤꯁꯨ ꯑꯁ ꯃꯇꯝ
ꯎꯝ ꯃꯣꯏ ꯍꯜꯂꯛꯈ꯭ꯔꯗꯤ ꯃꯇꯝ ꯂꯩ ꯅꯠꯇ꯭ꯔꯦꯗ ꯏꯔꯨ ꯏꯔꯨ ꯊꯣꯛꯍꯟꯒꯅꯤ ꯗ꯭ꯔꯦꯁ ꯆꯦꯟꯖ ꯇꯧꯒꯅꯤꯀꯣ
ꯔꯤ ꯄ꯭ꯔꯤ ꯃꯦꯆꯣꯔ ꯕꯥꯔꯠꯀꯨꯝꯕꯗꯤ ꯇꯧꯕ꯭ꯔꯣ ꯑꯣ ꯃꯦꯆꯣꯔ
ꯑꯥ ꯑꯗꯨꯒꯨꯝꯕꯗꯤ ꯇꯧꯗꯦ ꯑꯗꯨꯝ ꯐꯖꯅ ꯑꯗꯨꯝ ꯇꯥꯏꯝꯀꯣ
ꯄ꯭ꯔꯤ ꯃꯦꯖꯔ ꯕꯥꯔꯠ ꯀꯨꯝꯕꯁꯦ ꯃꯣꯏ ꯄꯣꯛꯄꯗ ꯀꯃꯥꯏꯅ ꯇꯧꯕ
ꯃꯣꯏ ꯀꯣ ꯑꯩꯁꯦ ꯁꯣꯏꯕꯒꯨꯝꯕꯗꯤ ꯂꯩꯇꯦꯗ ꯑꯗꯨ ꯨꯝꯕꯗꯤ ꯂꯩꯇꯕꯅꯤ ꯑꯗꯨꯕꯨ ꯃꯁꯥꯗꯣ ꯌꯥꯝꯅ ꯑꯟꯗꯔ ꯋꯦꯠ ꯑꯣꯏꯕꯅꯦ ꯃꯣꯏꯒꯤ ꯊꯥꯒꯤ ꯃꯇꯨꯡ ꯏꯟꯅ ꯋꯦꯠ ꯑꯣꯏꯒꯗꯕꯁꯦ ꯑꯣꯏꯗ꯭ꯔꯒ ꯌꯥꯝ ꯄꯤꯛꯅ ꯄꯣꯛꯊꯣꯛꯄꯅꯤ ꯑꯟꯗ ꯋꯦꯠ ꯑꯣꯏꯔꯒ ꯀꯣ
ꯎ
ꯑꯗꯨꯒꯤ ꯋꯥꯟꯁ ꯃꯣꯏꯁꯦ ꯄ꯭ꯔꯤ ꯃꯦꯆꯣꯔ ꯕꯥꯔꯠ ꯑꯣꯏꯕ ꯑꯉꯥꯡꯁꯤꯡꯁꯦ ꯌꯥꯝꯅ ꯌꯥꯝꯅ ꯆꯦꯛꯁꯤꯟꯅ ꯌꯣꯛꯄ ꯗꯔꯀꯥꯔ ꯂꯩꯌꯦꯕ ꯃꯣꯏꯁꯦ
ꯑꯣ
ꯑꯩꯈꯣꯏꯒꯤ ꯅꯦꯕꯔ ꯑꯃꯦ ꯄ꯭ꯔꯤ ꯃꯦꯆꯣꯔ ꯕꯔꯠ ꯑꯣꯏꯅ ꯊꯣꯛꯂꯛꯄ ꯑꯗꯨꯒꯤ ꯑꯩꯁꯨ ꯍꯟꯗꯛ ꯎꯑꯦꯕ
ꯌꯥꯄꯤꯤꯗ
ꯃꯁꯒꯁꯦ
ꯌꯥꯝ ꯄꯤꯛꯑꯦ ꯌꯥꯝ ꯄꯤꯛꯂꯨꯔꯒ ꯄꯣꯛꯔꯛꯑꯦ ꯃꯣꯏꯁꯨ
ꯑꯗꯨ ꯆꯥꯡ ꯑꯃꯗ ꯄꯣꯛꯑꯗꯤ ꯃꯣꯏ ꯃꯀꯣꯛꯀꯨꯝꯕ ꯁꯣꯛꯄ ꯀꯩꯁꯨ ꯂꯩꯇꯕ ꯅꯠꯇ꯭ꯔꯣ
ꯑꯣ ꯑꯗꯨꯒꯨꯝ ꯍ ꯂꯩꯇꯦ ꯂꯩꯇꯦ ꯂꯩꯇꯦ ꯑꯗꯨꯕꯨ ꯑꯉꯥꯡ ꯁꯦ ꯁꯤꯖꯔꯤꯌꯟ ꯅꯠꯇ꯭ꯔꯒ ꯑꯉꯥꯡꯁꯦ ꯁꯤꯖꯔꯦ ꯅꯠꯇ꯭ꯔꯥ ꯑꯩꯈꯣꯏ ꯅꯣꯔꯃꯦꯜ ꯕꯣꯔꯠ ꯑꯣꯏꯔꯗꯤ ꯃꯀꯣꯛꯀꯨꯝꯕ ꯆꯥꯎꯃꯟꯈ꯭ꯔꯗꯤ ꯊꯣꯛꯄꯗ ꯃꯀꯣꯛꯀꯨꯝꯕꯒꯤ ꯁꯦꯞꯇꯣ ꯈꯔ ꯄꯍꯥꯏꯁ꯭ꯔ ꯈꯔ ꯈꯔꯦ ꯍꯥꯏꯁꯤꯔꯥ ꯄꯩꯔꯒ ꯊꯣꯛꯄ꯭ꯔꯥ ꯀꯩꯅꯣꯝꯃ ꯑꯗꯨꯝ ꯈꯔ ꯇꯧꯔꯒ ꯊꯣꯛꯄꯅꯦꯕꯀꯣ
ꯑꯥ
ꯑꯗꯨ ꯐꯃꯨꯡꯗ ꯑꯗꯨꯝ ꯐꯖꯅ ꯇꯨꯝꯍꯜꯂꯒ ꯌꯥꯕꯅꯤꯗ ꯃꯣꯏꯒꯤ ꯌꯨꯖ꯭ꯋꯦꯂꯤ ꯑꯩꯈꯣꯏꯗꯤ ꯀꯔꯤ ꯇꯧꯕ꯭ꯔꯥ ꯍꯥꯏꯔꯒ ꯎꯝ ꯃꯥꯁꯇꯔ ꯁꯤꯠꯇꯣ ꯈꯪꯉꯤꯅ ꯀꯣ ꯁꯪꯒꯝꯒꯤ ꯃꯔꯔꯨ ꯣ ꯑꯗꯨꯗꯨꯅ ꯄꯤꯂꯣ ꯁꯦꯝꯕ ꯑꯗꯨꯅ ꯄꯤꯂꯣ ꯁꯦꯝꯔꯒ ꯃꯀꯣꯛ ꯇꯣ ꯊꯤꯅ ꯊꯣꯛꯑꯗꯤ ꯑꯗꯨꯒꯤ ꯄꯤꯂꯣꯗꯨꯗ ꯇꯨꯝꯍꯜꯂꯅꯤ ꯃꯀꯣꯛꯇꯣ ꯑꯗꯨꯝ ꯐꯖ ꯐꯖꯊꯣꯛꯄꯅꯦ ꯁꯦꯞꯇ ꯀꯣ
ꯑꯥ ꯍꯣꯁꯄꯤꯇꯥꯜꯗ ꯄꯣꯛꯄ꯭ꯔꯥ ꯑꯣꯔ ꯑꯗꯨꯝ
ꯍꯣꯁꯄꯤꯇꯥꯜꯗ ꯄꯣꯛꯑꯏꯗ ꯂꯣꯏꯅ
ꯑꯣꯀꯦ ꯑꯣꯀꯦ ꯅꯪꯗꯤ ꯅꯩꯆꯔꯔꯣ ꯁꯤ ꯆꯦꯛ ꯆꯟ꯭ꯔꯣ
ꯑꯩꯁꯦ ꯀꯣ ꯑꯅꯤꯅ ꯅꯦꯆꯔꯦꯜ ꯀꯣ ꯑꯍꯟ ꯑꯅꯤꯅ
ꯑꯁꯗꯣꯁꯤꯗ ꯅ
ꯎꯝ ꯕꯦꯁꯇꯤ ꯅꯦꯆꯔꯦꯜ ꯕꯣꯔꯅꯗꯤ ꯐꯕꯅꯦꯗ ꯅꯨꯄꯤꯒꯤꯗꯃꯛꯇꯤ ꯀꯣ ꯑꯗꯨꯅ ꯀꯔꯤ ꯍꯥꯏꯁꯤꯔꯥ ꯎꯝ ꯍꯦꯜꯗꯤꯁꯨ ꯀꯨꯏꯅ ꯑꯣꯏ ꯅꯦꯕ ꯃꯃꯥꯗꯣ ꯁꯤꯖꯔꯤꯌꯟ ꯑꯩꯒꯤ ꯑꯟꯗꯔꯁꯇꯦꯟꯗꯤꯡꯒꯤ ꯃꯇꯨꯡ ꯏ ꯃꯇꯨꯡꯏꯟꯅꯗꯤ ꯁꯤꯗꯔꯦꯟ ꯇꯧꯕꯁꯦ ꯃꯃꯥꯒꯤꯗꯃꯛ ꯌꯥꯝ ꯊꯨꯅ ꯁꯣꯜꯂꯦ
ꯑꯣꯆꯥꯦ
ꯑꯗꯨꯅ ꯕꯦꯁꯇꯤ ꯅꯦꯆꯔꯦꯜ ꯕꯔꯠ ꯑꯌꯥꯝꯕ ꯀꯣ ꯑꯗꯨꯕꯨ ꯄ꯭ꯔꯥꯏꯚꯦꯠ ꯍꯣꯁꯄꯤꯇꯥꯜꯗ ꯆꯠꯂꯗꯤ ꯑꯌꯥꯝꯕ ꯣ ꯁꯤꯖꯔꯦꯟ ꯇꯧꯅꯤꯡꯕꯅꯦ ꯄ꯭ꯔꯥꯏꯚꯦꯠ ꯍꯣꯁꯄꯤꯇꯥꯜ ꯃꯌꯥꯝꯁꯤ ꯂꯣꯏꯅ ꯄ꯭ꯔꯣꯐꯤꯠ ꯃꯣꯇꯤꯚ ꯂꯣꯏꯅ ꯇꯧꯕꯒꯤꯀꯣ ꯇꯣꯡꯂꯅꯕꯩ ꯈꯛꯇ ꯀꯧꯕꯒꯤ ꯀ ꯅꯣꯔꯃꯦꯜ ꯄꯣꯛꯄ ꯌꯥꯕꯗꯨꯁꯨ ꯑꯁ ꯌꯥꯔꯔꯣꯏ ꯁꯤꯖꯔꯦꯟ ꯄꯣꯛꯑꯣ ꯍꯥꯏꯅ ꯑꯗꯨꯝ ꯍꯥꯏꯅꯕꯅꯦ
ꯑ
ꯎꯝ ꯅꯪꯗꯤ ꯇꯥꯕ꯭ꯔꯥ